ꯇꯄꯣ ꯍꯜꯂꯣ
ꯍꯂꯧꯕ ꯇꯥꯕ꯭ꯔꯣ
ꯇꯥꯏꯏ ꯑ ꯇꯥꯏꯌꯦ ꯇꯥꯏꯌꯦ ꯇꯥꯗꯕ꯭ꯔꯣ
ꯎꯝ ꯑꯩ ꯃꯈꯣꯜꯁꯨ ꯌꯥꯝ ꯇꯥꯗꯕ
ꯑꯣ ꯑꯗꯨꯗꯤ
ꯍꯜꯂꯣ
ꯎ
ꯀꯁꯥꯉꯥꯏ ꯀ ꯑꯣꯏꯌꯦꯦ ꯂꯇꯦ ꯆꯠ ꯐ ꯆꯀꯂꯦꯇꯣ ꯇꯥꯔ꯭ꯔꯣ ꯇꯥ꯭ꯔꯣ
ꯇꯥꯏꯌꯦ ꯇꯥꯏꯌꯦ ꯑꯗꯨꯗꯤ ꯑꯗꯨꯗꯤ ꯑꯗꯨꯗꯤ ꯅꯤꯡꯪꯒꯤꯁꯤꯗꯤ ꯂꯩꯁꯥꯕꯤꯗꯨꯒ ꯆꯥꯛ ꯌꯦꯟꯖꯥꯡ ꯊꯣꯡꯃꯤꯟꯅꯔꯦ
ꯍꯣꯏ ꯑꯗꯨꯗ ꯅꯤ ꯅꯠꯇ꯭ꯔꯗꯤ ꯅꯠꯇ꯭ꯔꯗꯤꯅ ꯂꯩꯥꯏ ꯂꯩꯥꯏꯅ
ꯅꯪꯗꯤ ꯁꯨꯛꯇꯣꯡ ꯊꯣꯉꯝꯃꯣꯏꯅꯦ
ꯑ ꯀꯥꯏꯗꯒꯤꯦ ꯊꯣꯡꯅꯣꯏꯗ꯭ꯔꯣꯅ ꯍꯟꯇꯛꯀꯤ ꯂꯩꯁꯥꯕꯤꯁꯤꯡꯁꯤꯗꯤ
ꯑꯗꯨ ꯑꯩꯈꯣꯏ ꯑꯍꯨꯝ ꯊꯣꯡꯃꯤꯟꯅꯕ ꯌꯥꯏꯅ
ꯃꯥ ꯅꯉꯥꯏ ꯔꯣꯏꯕꯥꯏ ꯅꯍ ꯅꯍꯥꯟ ꯃꯥꯁꯨ ꯃꯥꯕꯨ ꯤꯁꯨ ꯂꯥꯛꯀꯦꯅ ꯍꯥꯏꯔꯕꯝꯅꯤ ꯃꯥꯅ ꯌꯥꯗ꯭ꯔꯕ ꯅꯨꯄꯤ ꯐꯥꯎ ꯌꯥꯗꯕꯅꯤ ꯃꯥ
ꯑ
ꯑꯅ ꯅꯨꯄꯥꯥꯗꯤ ꯌꯥꯗꯣ ꯃꯥꯗ
ꯑꯣꯏꯔꯦ
ꯀ ꯌꯥꯏ ꯀꯅꯤ ꯑꯩꯈꯣꯏꯕꯨꯗꯤ ꯑꯩꯈꯣꯏꯕꯨꯗꯤ ꯈꯔ ꯑꯦꯗꯖꯁ ꯇꯧꯕꯗꯤ ꯂꯥꯏꯗ ꯅꯨꯄꯤꯁꯤꯅ ꯌꯥꯗ꯭ꯔꯗꯤ ꯑꯩꯈꯣꯏꯗꯤ ꯅꯨꯡꯉꯥꯏꯇꯦꯗꯅꯄꯁꯨꯀꯣ
ꯎꯝ
ꯑꯪ ꯅꯍꯥꯟ ꯄꯜ ꯕꯤꯃ ꯀꯗꯇꯗ ꯅꯪ ꯊꯥꯡꯒꯣꯜ ꯅꯨꯁꯤꯃ ꯀꯣꯏ ꯀꯣꯏꯕꯗꯨꯗꯤ
ꯀꯗ ꯍꯦ ꯀꯦ ꯇꯥꯏꯅꯤ ꯄꯣꯏꯗꯤꯖꯒ ꯇꯥꯏꯗꯤꯕꯤꯔꯣ
ꯎꯝ ꯅꯍꯥꯟ ꯑꯃ ꯀꯣꯏꯕꯨꯝ ꯇꯧꯔꯒ
ꯍꯣꯏꯗꯦꯗ ꯗꯤ ꯎ ꯄ꯭ꯔꯣꯅꯝ
ꯏꯝꯐꯥꯜꯗ ꯂꯩꯕ ꯃꯇꯝꯗ ꯅꯪ ꯂꯩꯁꯥꯕꯤ ꯑꯃ ꯆꯆꯦ ꯋꯥꯔꯤ ꯁꯥꯕ ꯗꯎ ꯅꯗꯦ
ꯁꯅꯕ꯭ꯔꯣ
ꯁꯥꯗꯗ
ꯆꯤꯡꯅꯥꯏꯗ ꯆꯤꯡꯅꯥꯏꯗ ꯏꯇꯥꯎꯁꯦ
ꯅꯦꯄꯥꯂꯤ ꯅꯨꯄꯤꯗꯨꯔꯣ
ꯅꯨꯄꯤ ꯀꯣꯏꯗꯕ ꯁꯥꯔꯒꯒꯨꯝꯒ ꯂꯩꯔꯨ ꯃꯥꯜꯂꯦ
ꯎꯝ
ꯑꯩ ꯉꯁꯥꯏꯗꯕꯨꯖꯤꯛ ꯍꯥꯏꯔꯤꯕ꯭ꯔꯣ ꯅꯪꯒꯤ ꯑꯦꯛꯖꯥꯝ ꯅꯣꯡ ꯇꯥꯕꯩ ꯅꯨꯡꯉꯥꯏ ꯁꯥꯕꯁꯦ ꯈꯔ ꯍꯣꯏ ꯑꯦꯁ ꯕꯤ ꯑꯥꯏ ꯄꯤꯌꯨ ꯅꯪ ꯑꯥꯏ ꯇꯧꯈ꯭ꯔꯕꯣ
ꯇꯧꯗ꯭ꯔꯤ
ꯇꯧꯈ꯭ꯔꯣ ꯇꯧꯈ꯭ꯔꯣ ꯐ꯭ꯔꯤꯅꯤ ꯄꯩꯁꯥ ꯆꯪꯗꯕꯅꯤ
ꯎꯝ ꯁꯤꯖꯦꯜ ꯇꯧꯔꯕ ꯅꯪ ꯁꯤꯖꯦꯜ ꯇꯧꯔꯕ ꯅꯪ
ꯁꯤꯤꯖꯤ ꯑꯦꯜ ꯇꯧꯈ꯭ꯔꯦ ꯑꯦꯁ ꯕꯤ ꯑꯥꯏ ꯄꯤ ꯑꯣ ꯇꯧꯈ꯭ꯔꯦ ꯑꯦꯛꯖꯥꯝ ꯑꯍꯨꯝ ꯄ꯭ꯂꯥꯁ ꯇꯧꯈ꯭ꯔꯦ
ꯑꯩ ꯐꯣꯇꯣ ꯀꯥꯄ ꯁꯤꯖꯦ ꯐꯣꯇꯣ ꯀꯥꯞꯄ ꯌꯥꯗꯅ ꯂꯩꯔꯤꯅꯦ
ꯄꯣꯛ ꯀꯥꯄꯗꯋꯥ
ꯎꯝ
ꯅꯪ ꯂꯦꯞꯇꯣꯞ ꯂꯩꯕ꯭ꯔꯥ
ꯇꯣ ꯂꯇ ꯇꯕꯂꯤ ꯂꯌꯦ ꯇꯦꯄ꯭ꯂꯦꯠ ꯇꯦꯄ꯭ꯂꯦꯠ
ꯇꯦꯕ꯭ꯂꯦꯠꯇꯣ ꯀꯥꯞꯄ ꯌꯥꯗꯕ꯭ꯔꯣ
ꯌꯥꯗꯦ ꯅꯒꯤꯗꯨ ꯕꯦꯔꯥ ꯇꯧꯔ ꯂꯩꯅꯤ ꯀꯦꯞꯆꯔ ꯀꯦꯞꯆꯔ ꯍꯥꯏꯅ ꯑꯗꯨꯝ ꯊꯣꯛꯑ ꯂꯩꯅꯤ
ꯂꯦꯞꯇꯣꯞꯇ ꯋꯦꯞ ꯀꯦꯝꯗꯨꯅ ꯇꯧꯕꯅ ꯐꯕꯅꯦ ꯍꯧꯖꯤꯦ ꯀ ꯐꯣꯟ ꯅ ꯀꯥꯄ ꯕꯔ ꯌꯥꯝ ꯑꯃꯅꯦ
ꯑꯣ
ꯃꯣꯏ ꯋꯦꯞ ꯀꯦꯝꯇ ꯇꯧꯕꯗꯅ ꯈꯔ ꯉꯟꯅ ꯃ ꯄ꯭ꯔꯣꯁꯦꯁꯇꯣ ꯈꯔ ꯊꯨꯃ
ꯑꯣ ꯑꯦꯛꯖꯥꯝ ꯍꯨꯝꯕꯗꯤ ꯒꯨꯍꯥꯇꯤ ꯀꯗꯥꯏꯗ ꯊꯥꯕ꯭ꯔꯅꯣꯅꯣ
ꯑꯦꯛꯖꯥꯝꯁꯦ ꯑꯌꯥꯝꯕ ꯀꯩꯅꯣꯗ ꯇꯥꯏꯗꯕ ꯍꯧꯖꯤꯛ ꯏ ꯀꯣꯝ ꯇꯥꯋꯔ ꯍꯥꯏꯅ ꯑꯦꯌꯥꯔꯄꯣꯔꯠ ꯃꯅꯥꯛꯇ
ꯑꯣ ꯅꯪꯒꯤ ꯂꯩꯐꯝꯗꯒꯤ ꯂꯥꯞꯄ꯭ꯔꯥ
ꯑꯩꯒꯤ ꯂꯩꯐꯝꯗꯒꯤꯗꯤ ꯂꯥꯞꯄꯦ ꯑꯣ ꯅꯪ ꯑꯦꯖꯝ ꯊꯥꯅꯤꯗꯤ ꯑꯦꯌꯥꯔꯄꯣꯔꯠ ꯑꯣꯝꯗ ꯂꯩꯕꯅ ꯐꯩꯅꯦ ꯄꯩꯁꯥꯁꯨ ꯑꯗꯨꯝꯗ ꯍꯣꯡꯕꯅꯦ
ꯑꯣ ꯑꯗꯨꯗꯣ ꯏꯊꯟꯗꯗꯤ ꯂꯩꯅꯤꯡꯗꯦꯗ ꯒꯨꯍꯥꯇꯤꯗꯗꯤ ꯏꯊꯟꯗꯗꯤ ꯂꯩꯅꯤꯡꯗꯦ
ꯑꯩꯣꯏ ꯅꯥꯟ ꯃꯔꯨꯛꯁꯤ ꯂꯩꯂ ꯏꯅꯦ ꯑꯗꯨ ꯀꯟꯃꯔꯗ ꯍꯧꯖꯤꯛ ꯑꯦꯔꯄꯣꯔꯠ ꯂꯣꯝꯗ
ꯑꯣ
ꯃꯣꯏꯅ ꯂꯥꯛꯑꯣ ꯂꯤꯁꯤꯡ ꯑꯍꯨꯝ ꯑꯣꯏꯔꯁꯨ ꯀꯩꯅꯣꯃ ꯂꯤꯁꯤꯡ ꯑꯍꯨꯝ ꯔꯨꯝ ꯑꯃꯗ ꯂꯤꯁꯤꯡ ꯑꯍꯨꯝ ꯄꯥꯏꯕ ꯌꯥꯒꯅꯤ ꯑꯗꯨꯒ ꯀꯤꯠꯆꯟꯁꯨ ꯂꯣꯏꯅꯃꯛꯥꯛꯂꯑꯦ ꯍꯥꯏ
ꯑꯣ
ꯃꯣꯏ ꯂꯩꯔꯤꯕ꯭ꯔꯥ ꯆꯠꯈ꯭ꯔꯕ ꯈꯪꯗꯦ
ꯖꯤꯝ ꯁꯅꯥꯗ꯭ꯔꯣ ꯅꯪ
ꯅꯪ ꯂꯄꯤꯗꯤ ꯑꯈꯣꯏ ꯑꯩ ꯖꯒꯥꯁꯨꯦ ꯍꯧꯖꯤꯛꯇꯤ ꯅꯨꯡꯉꯥꯏꯈꯤꯔꯣꯏꯅꯦ ꯈꯔ ꯂꯩꯔꯒ ꯁꯤꯗ ꯌꯦꯡꯒꯦꯗꯤ ꯌꯦꯡꯕ ꯇꯥꯕ ꯅꯠꯇ꯭ꯔꯒꯅ ꯑꯅꯛꯄꯗ ꯑꯇꯣꯞꯄꯗ ꯅꯪ ꯂꯩꯕ ꯅꯠꯇ꯭ꯔꯒ ꯑ ꯑꯦꯔꯄꯣꯔꯠ ꯂꯣꯝꯗ ꯂꯩꯕꯅ ꯐꯥ ꯐꯅꯦ ꯑꯦꯛꯖꯝ ꯁꯦꯟꯔꯣ ꯄꯇꯥꯕꯅꯦ
ꯑꯗꯨ ꯃꯤ ꯈꯪꯅꯕ ꯂꯩꯇ꯭ꯔꯗꯤ ꯇꯟꯗꯤꯦꯊꯟꯗꯗꯤ ꯐꯔꯛ ꯇꯥꯏ ꯑꯩꯅ
ꯟꯅꯁꯦ ꯑꯁ ꯑ ꯄꯥꯎꯃꯥꯏꯈꯣꯏ ꯂꯩꯃꯤꯅꯥꯒꯦ ꯍꯥꯏꯗꯤ ꯌꯥꯗꯤ ꯌꯥꯔꯅꯤ
ꯅꯨꯄꯥꯔꯣ ꯅꯨꯄꯤꯔꯣ
ꯃꯥꯕ꯭ꯂꯣ
ꯇꯥꯏꯌꯦ
ꯑꯣ
ꯁꯥꯕꯤꯔꯣ ꯄꯥꯈꯪꯔꯣ
ꯍꯧꯖꯤꯛ ꯑꯩꯅ ꯍꯥꯏꯕꯗꯨ꯭ꯔꯣ
ꯍꯣꯏ
ꯎꯝ ꯂꯩꯁꯥꯕꯤ ꯃꯃꯩ ꯄꯨꯕ ꯈꯛꯇꯅꯤ
ꯑꯩꯒꯤ ꯑꯩꯒꯤ ꯈꯪꯅꯕꯤ ꯑꯃꯁꯨ ꯒꯨꯍꯥꯇꯤꯗ ꯂꯩꯅꯦ ꯑꯗꯨꯣ ꯄꯥꯎ ꯐꯥꯎꯅꯗꯕꯗꯤ ꯀꯏ ꯑꯃ
ꯑꯁ ꯅ ꯏ ꯇꯔꯦꯀꯣ ꯃꯔꯤ
ꯀꯗꯥꯏꯗ ꯂꯩꯕꯣ ꯑꯗꯨ ꯃꯥ ꯍꯪꯉꯒ ꯃꯥ ꯃꯥꯒ ꯂꯩꯃꯤꯟꯅꯔꯁꯨꯅꯤ ꯃꯅꯥꯛꯇ ꯃꯥꯒꯤ ꯃꯅꯥꯛꯇ
ꯇꯥꯡꯈꯨꯜꯔꯣ
ꯑꯈꯣꯏ ꯅꯗ ꯑꯥꯏꯃꯣꯜ ꯑꯥꯏꯃꯣꯜ
ꯑꯣ
ꯎ
ꯀꯤ ꯇꯧꯔꯤꯕ ꯃꯥꯗꯤ
ꯃꯥꯁꯨ ꯚꯣꯀꯦꯁꯅꯦꯜ ꯔ ꯑꯃ ꯇꯝꯔꯒ ꯂꯩꯕ ꯃꯥꯜꯂꯦ ꯍꯥꯟꯅ ꯇꯝꯕꯣꯏꯔꯝꯃꯅꯤ ꯍꯧꯖꯤꯛꯇꯤ ꯀꯨꯏꯔꯦ ꯆꯍꯤ ꯑꯅꯤ ꯑꯍꯨꯝ ꯑꯅꯤ ꯐꯥꯔꯦꯗ ꯋꯥꯔꯤ ꯁꯥꯟꯅꯗꯕ
ꯎꯝ
ꯌꯦꯡꯉꯣ ꯌꯦꯡꯉꯣ ꯉꯠꯇꯁꯨꯁꯨ ꯅꯨꯡꯉꯥꯏꯗꯤ ꯅꯨꯡꯉꯥꯏꯕꯅꯦ ꯑꯗꯨꯝ ꯉꯇꯤ ꯇꯤ ꯐꯗꯤ ꯀꯗꯕ ꯗꯦꯂꯤ ꯏ ꯃꯨꯆꯥꯄꯥꯏꯗꯦ
ꯑꯍꯣꯏ ꯑꯃꯔꯣꯝꯗ ꯅꯥꯛꯄꯤꯒꯦꯀꯣ
ꯍꯣꯏ ꯁꯤꯂꯣꯡꯗꯤ ꯚꯥꯏ ꯁꯤꯂꯣꯡꯗꯤ ꯌꯥꯝ ꯑꯦꯛꯁꯄꯦꯟꯁꯤꯞ ꯑꯣꯏꯌꯦꯦ ꯂꯤꯚ ꯂꯤꯚꯡ ꯀꯣꯁꯇꯣ
ꯅꯍꯥꯟ ꯑꯩꯅ ꯂꯩꯕꯗꯣ ꯂꯩꯃꯨ ꯈꯔꯗ ꯂꯩꯕꯅꯦ ꯂꯩꯃꯨ ꯈꯔꯗ ꯂꯩꯕ ꯀꯥꯟꯗ ꯤ ꯖꯤ ꯑꯣꯏ ꯂꯩꯇꯨꯝ ꯈꯔ ꯂꯩꯃꯨ ꯂꯩꯃꯨ ꯍꯥꯏꯕꯗꯣ
ꯑ ꯂꯥꯏꯃꯗꯀꯣ
ꯑ ꯑꯗꯨꯗ ꯑꯗꯨꯗꯨꯗꯤ ꯅꯣ ꯈꯞꯄꯅꯤꯗ ꯃꯤꯖꯣ ꯃꯥ ꯑꯣꯄ ꯃꯥꯏ ꯃꯔꯝ ꯊꯉꯜ
ꯏꯁꯥꯕꯤ ꯐꯖꯕ ꯐꯖꯕ ꯂꯩꯕꯅꯦ ꯑꯗꯨꯗ
ꯂꯩꯕꯅꯦ ꯂꯩꯕꯅꯦ ꯅꯝ ꯅꯨꯡꯁꯤ ꯅꯨꯡꯁꯤꯕ ꯂꯩꯕꯅꯦ
ꯑꯩꯃꯨꯛ ꯈꯔ ꯂꯩꯕ ꯀꯥꯟꯗ ꯁꯥ ꯆꯥꯕꯁꯤꯗꯤ
ꯑ
ꯍꯣꯏ ꯌꯕꯨꯗꯣ ꯑꯩꯒꯤ ꯑꯪꯀꯜ ꯊꯣꯛꯣꯔꯛꯝꯕ ꯈꯪꯗ꯭ꯔꯒ ꯂꯥꯛꯄꯗ ꯔꯦꯟꯝ ꯂꯩꯁ ꯆꯪꯕ ꯀꯥꯟꯗ ꯑꯩꯈꯣꯏꯒꯤ ꯑꯪꯀꯜ ꯑꯃ ꯍꯧꯧꯔꯝꯕ ꯑꯣꯏꯔꯝꯕ ꯑꯗꯨꯗꯒꯤꯗꯤ ꯍꯤꯟꯖꯥꯡ ꯄꯨꯔꯥ ꯄꯤꯕꯁꯤꯗꯤ ꯇꯤꯅꯦꯕ ꯊꯥ ꯑꯅꯤ ꯂꯩꯨꯁꯦ
ꯑ
ꯅꯥꯗꯕ
ꯑꯗꯨ ꯈ ꯄꯨꯂꯧꯗꯤ ꯀꯥꯏꯖꯈ꯭ꯔꯒꯦ
ꯈꯨꯣꯀꯂꯣꯁꯦ ꯃꯥ ꯑꯦꯝ ꯕꯤ ꯑꯦ ꯂꯣꯏꯔꯒ ꯕꯦꯡꯒ꯭ꯂꯣꯔꯗ ꯍꯧꯖꯤꯛ ꯌꯨꯅꯤꯛ ꯂꯣꯒꯤ ꯀꯝꯄꯅꯤꯗ ꯁꯦꯜꯁ ꯔꯤꯄ꯭ꯔꯖꯦꯟꯇꯦꯇꯤꯞ ꯑꯣꯏ ꯂꯩꯔꯤ
ꯑꯣ ꯁꯁꯃꯦꯟ
ꯁ ꯀꯨꯟꯊ꯭ꯔꯥ ꯃꯉꯥꯏꯅꯤ ꯆꯥ ꯃꯥꯜꯦ
ꯍꯝ
ꯑꯩꯁꯨ ꯆꯠꯁꯦꯅ ꯍꯥꯏꯔꯝꯅꯦ ꯑꯩ ꯆꯠꯅꯤꯡꯕꯅ ꯇꯣꯛꯈ꯭ꯔꯕ
ꯀꯨꯟꯊ꯭ꯔꯥ ꯃꯉꯥ ꯆꯥꯏꯌꯦꯕ
ꯍꯣꯏ
ꯁꯤ ꯑꯣꯁꯦ
ꯑꯦꯝ ꯕꯤ ꯑꯦꯅꯤꯅ ꯕꯦꯡꯒ꯭ꯂꯣꯔ ꯑꯃ ꯆꯠꯂꯗꯤ ꯃꯥꯔꯀꯦꯇꯤꯡ ꯑꯦꯄꯦꯔꯦꯜꯁꯀꯨꯝꯕ ꯌꯥꯝ ꯂꯩꯗꯅ ꯁꯦꯜꯁꯀꯨꯝꯕ
ꯃꯥꯥꯏ ꯑꯗꯨꯕꯨ ꯃꯇꯝ ꯄꯥꯝꯃꯨꯗ꯭ꯔꯣ ꯑꯗꯨꯒꯨꯝꯕ ꯇꯧꯔ ꯂꯩꯗꯨꯃ
ꯎꯝ ꯑꯁ ꯑꯩꯁꯨ ꯌꯨ ꯑꯦꯁ ꯕꯦꯁꯀꯨꯝꯕ ꯋꯔꯛ ꯐ꯭ꯔꯣꯝ ꯍꯣꯝꯒꯨꯝꯕ ꯌꯨ ꯑꯦꯁ ꯗꯣꯂꯔꯗ ꯁꯦꯂꯔꯤ ꯄꯤꯕ ꯊꯤꯅꯤꯡ ꯂꯩꯅꯤ
ꯎꯝ
ꯏꯟꯇꯔꯅꯦꯠ ꯀꯅꯦꯛꯇꯤꯚꯤꯇꯤ ꯐꯔꯗꯤ ꯑꯗꯨꯝ ꯌꯥꯗꯤ ꯌꯥꯔꯅꯤꯅ
ꯎꯝ
ꯈꯪꯗꯦ ꯁꯦꯟꯇꯔꯒꯦ ꯑꯃ ꯇꯧꯒꯦꯅ ꯇꯧꯔ ꯂꯩꯕꯅꯤ ꯃꯤ ꯃꯤꯅ ꯄ꯭ꯔꯥꯏꯚꯦꯠ ꯇꯧꯔꯒ ꯄꯩꯁꯥ ꯇꯥꯔꯅ ꯂꯩꯔ ꯑꯩꯈꯣꯏꯅ ꯑꯦꯛꯖꯥ ꯏꯃꯥ ꯏꯄꯥꯒꯤ ꯑꯣꯔꯣꯁꯨꯃꯥꯏ ꯂꯩꯔꯦ ꯑꯗꯣ ꯍꯟꯗꯛꯇꯤ ꯌꯦꯡꯒꯅꯤ ꯚꯥꯏ ꯑꯦꯛꯖꯥꯝ ꯃꯇꯝ ꯌꯥꯎꯔꯦ ꯌꯥꯎꯔꯦ
ꯎꯝ
ꯑꯩꯈꯣꯏꯒꯤ ꯀ꯭ꯂꯥꯁꯃꯦꯠ ꯃꯣꯅꯤꯀꯥ ꯈꯪꯕ꯭ꯔꯣ
ꯐꯅꯤꯗ ꯍꯅꯤ ꯀꯥꯗ
ꯃꯥꯁꯨ ꯀ꯭ꯔꯦꯗꯤꯠ ꯑꯣꯐꯤꯁꯥꯔ ꯐꯪꯈ꯭ꯔꯕꯅꯦ
ꯀ꯭ꯔꯦꯗꯤꯠ ꯑꯣꯐꯤꯁꯔ
ꯄꯔꯗꯒꯦꯔꯦ ꯍꯣꯏ
ꯄꯥꯏꯚꯦꯠ ꯇꯅꯦ ꯦꯡꯀ ꯑꯣꯐ ꯔꯣꯗꯥ ꯗꯌꯥ
ꯑꯦ ꯁꯤ ꯌꯨꯅꯤ ꯀꯩꯅꯣ
ꯑꯥ
ꯄꯕ꯭ꯂꯤꯛ ꯁꯦꯛꯇꯔ ꯑꯃꯁꯨ
ꯄꯕ꯭ꯂꯤꯛ ꯁꯦꯛꯇꯔꯣ
ꯍꯣꯏ ꯑꯗꯨꯒ ꯗꯦꯕꯤꯅꯥꯒ ꯑꯦꯂꯥꯏꯖꯥ
ꯍꯣꯏ ꯍꯣꯏ
ꯃꯕꯥꯅꯤꯅ ꯃꯥꯔꯀꯦꯇꯤꯡ ꯑꯣꯐꯤꯁꯥꯔ ꯑꯩꯅ ꯅꯍꯥꯟ ꯊꯥꯏ ꯍꯥꯏꯕꯗꯣ
ꯑꯣ ꯑꯥꯏ ꯕꯤ ꯄꯤ ꯑꯦꯁ ꯑꯦꯁ ꯑꯣꯣ
ꯑꯦ ꯆꯣ ꯃꯀꯦ ꯑꯣꯐꯤꯁꯔ ꯃꯣꯏ ꯊꯥ ꯑꯅꯤ ꯑꯃꯛ ꯖꯣꯏꯟ ꯇꯧꯈ꯭ꯔꯖꯤꯦ
ꯏꯂꯥꯏ ꯏꯖꯥꯗꯨ ꯍꯔ ꯍꯩꯕ꯭ꯔꯣꯅꯦ ꯍꯩꯇꯕ ꯃꯜꯂꯒ
ꯑꯝ ꯑꯦꯕꯔꯦꯁꯗ ꯃꯥꯊ
ꯗꯦꯕꯤꯅꯥꯕꯨꯗꯤ ꯍꯥꯏꯔꯝꯕ ꯌꯥꯏ ꯑꯗꯣ ꯏ ꯂꯤꯆꯥꯗꯨꯗꯤ ꯍꯥꯏꯒꯗꯧ ꯃꯥꯟꯗꯦꯍꯦ
ꯀꯅꯥꯃ ꯍꯧꯖꯤꯛ ꯎ ꯀꯅꯥꯅꯦꯕ
ꯇꯣꯂꯣꯞ ꯀꯌꯥ ꯆꯥꯏꯌꯦꯕ꯭ꯔꯣ ꯂꯨꯄꯥ ꯁꯦꯂꯔꯤ ꯀꯌꯥ ꯐꯪꯉꯦꯕ꯭ꯔꯣ
ꯁꯚꯦꯟꯇꯤ ꯄ꯭ꯂꯁ ꯆꯥꯔꯝꯅꯦ ꯁꯚꯦꯟꯇꯤ ꯄ꯭ꯂꯁ
ꯑꯣ ꯍꯧꯖꯤꯛꯗꯤ ꯄ꯭ꯔꯣꯚꯦꯁꯟꯗ ꯂꯩꯕꯅꯤꯅꯀꯣ ꯌꯥꯝ ꯆꯥꯈꯤꯔꯝꯃꯣꯏ
ꯃꯣꯏꯖꯦ ꯄ꯭ꯔꯣꯚꯦꯁꯟ ꯃꯣꯏꯁꯦ ꯄ꯭ꯔꯣꯚꯦꯁꯟꯅ ꯄꯤꯔꯤꯠ ꯂꯩꯇꯕꯒꯨꯝ ꯇꯧꯅꯤ ꯇ꯭ꯔꯦꯅꯤꯡ ꯄꯤꯔꯤꯠ ꯈꯛꯇ ꯂꯩꯕ ꯇꯧꯅꯤ ꯐꯤꯐꯇꯤꯟ ꯗꯦꯖ ꯈꯛꯇ
ꯑꯍꯥ ꯑꯣꯟꯂꯤ ꯇ꯭ꯔꯦꯅꯤꯡ ꯐꯤꯐꯇꯤꯟ ꯗꯦꯖ
ꯇ꯭ꯔꯦꯅꯤꯡ ꯐꯤꯐꯇꯤꯟ ꯗꯦꯖ ꯗꯥꯏꯔꯦꯛ ꯖꯣꯏꯅꯤꯡ ꯃꯣꯏꯗꯣ ꯑꯣꯏꯕꯒꯨꯝ ꯇꯧꯕꯅꯦ ꯗꯥꯏꯔꯦꯛ ꯄꯔꯃꯥꯅꯦꯟ
ꯑꯗꯨꯒ ꯗꯥꯏꯔꯦꯛ ꯁꯚꯦꯟꯇꯤ ꯑꯦꯂꯥꯎꯋꯦꯟꯁ ꯌꯥꯎꯔ ꯂꯣꯏꯃꯛ ꯁꯚꯦꯟꯇꯤ
ꯑꯥ ꯑꯦꯂꯥꯋꯦꯟꯁ ꯇꯣ ꯆꯞ ꯆꯥ ꯀꯃꯥꯏ ꯈꯪꯗꯦ ꯁꯚꯦꯟꯇꯤ ꯄ꯭ꯂꯁ ꯐꯪꯅꯕꯅꯦ ꯑꯦꯂꯥꯎꯋꯦꯟꯁ ꯁꯚꯦꯟ ꯍꯦꯟ ꯁꯚꯦꯟꯇꯤ ꯄ꯭ꯂꯥꯁ ꯐꯪꯅꯝꯅꯦ ꯑꯦꯂꯥꯎꯋꯦꯟꯁꯇꯨ ꯍꯣꯏ ꯏꯟ ꯍꯦꯟ ꯑ ꯁꯚꯦꯟꯇꯤꯃꯨꯛ ꯑꯣꯏꯔꯝꯅꯤ
ꯑꯣꯀꯦ ꯑꯣꯀꯦ ꯑꯁ ꯑꯁꯁꯨ
ꯄꯤꯌꯣꯒ ꯆꯞ ꯃꯥꯟꯅꯕꯅꯦꯕ ꯑꯥꯏ ꯕꯤ ꯄꯤ ꯑꯦꯁ ꯄꯤꯌꯣꯒ ꯁꯁ ꯄꯦ ꯁ꯭ꯀꯦꯜ
ꯑꯣ ꯑꯩꯁꯨ ꯑꯁ ꯑꯦꯝ ꯕꯤ ꯑꯦ ꯂꯣꯏꯔꯝꯃꯗꯤ ꯊꯥꯕ ꯌꯥꯕꯅꯦ ꯑꯦꯁꯣꯗꯣ
ꯎꯝ ꯍꯟꯗꯛ ꯍꯞꯇꯥ ꯑꯃ ꯑꯅꯤ ꯂꯩꯔꯒ ꯐꯪꯒꯅꯤv ꯚꯦꯀꯦꯟꯁꯤ ꯀꯃꯥꯏꯅ ꯇꯧꯕ꯭ꯔꯥ ꯑꯩꯁꯨ ꯌꯥꯎꯑꯣꯁꯤꯅꯦꯟꯗꯞꯇꯦ
ꯚꯦꯀꯦꯟꯁꯤꯗꯤ ꯅꯦꯝꯕ꯭ꯔꯥ
ꯂꯥꯁ ꯏꯌꯔꯒꯤꯁꯤ ꯚꯦꯀꯦꯟꯁꯤ ꯆꯥꯝꯃ ꯈꯛꯇ
ꯑꯗꯨ ꯑꯦꯁ ꯇꯤꯒꯤꯗꯤ ꯀꯌꯥ
ꯑꯦꯁ ꯇꯤꯒꯤ ꯁꯤꯠ ꯃꯔꯤꯔꯥ ꯃꯉꯥꯔꯥ
ꯎꯝ ꯄꯦꯄꯔ ꯇꯨꯗ ꯄꯦꯄꯔ ꯇꯨ ꯄ꯭ꯔꯤꯂꯤꯌꯝꯁꯇꯨ ꯀ꯭ꯋꯥꯂꯤꯐꯥꯏꯌꯤꯡ ꯅꯤꯠ ꯏꯆꯦ ꯑꯣꯏꯔꯝꯅꯤꯀꯣ
ꯍꯣꯏ ꯑꯗꯨꯏꯅꯦ ꯃꯦꯟꯁꯇ ꯄ꯭ꯔꯤꯂꯤꯝꯁꯇ ꯑꯩꯅ